ꯑ ꯄꯣꯛ ꯇ ꯍꯜꯂꯣ
ꯇꯥꯏꯌꯦ ꯇꯥꯏꯌꯦ
ꯎꯝ ꯉꯁꯥꯏ ꯑꯩꯅ
ꯎꯝ
ꯃꯥꯅ ꯁꯛꯏꯖꯦ
ꯎꯝ ꯀꯩꯁꯨ ꯀꯥꯏꯗꯦ ꯀꯩꯁꯨ ꯀꯥꯏꯗꯦ ꯀꯩꯗꯧꯔꯤꯒꯦ
ꯑꯗꯨꯝ ꯇꯨꯝꯃꯦ
ꯎꯝ ꯂꯥꯡꯒꯦꯍꯦ
ꯇꯥꯕꯔꫭ
ꯎꯝ ꯈꯠꯅꯕ ꯌꯥꯎꯕ꯭ꯔꯣ
ꯀꯔꯤꯅꫭ ꯇꯥꯗꯦ ꯅꯪꯒꯤ ꯅꯈꫭꯟꯗꫭ ꯅ꯭ꯌꯦꯁ ꯇꯥꯝ ꯑꯣ ꯅꯦꯁꯀꯨꯝꯕ ꯇꯥꯕꯩ ꯑꫭꯏꯔꯝꯅꯤ ꯅꯪꯒꯤꯗꫭ
ꯍꯥ ꯍ ꯍ
ꯏꯃꯥꯟꯅꯕꯤꯅ ꯀꯔꯤꯅꫭ ꯇꯥꯔꯤꯒꯦ ꯇꯧꯔꯝꯕ
ꯃꯄꯥꯟꯗ ꯊꯣꯛꯑꯒ ꯇꯧꯕ ꯌꯥꯗ꯭ꯔ ꯅꯪꯁꯨ
ꯎꯁ ꯇꯟꯕ
ꯎꯝ ꯌꯥꯝ ꯂꯥꯡꯃꯜꯂꯦꯕ
ꯍꯣꯏ ꯍꯣꯏ ꯍꫭꯏ ꯍꯧꯖꯤꯛꯇꯤ
ꯈꯔ ꯐꯔꯦ
ꯆꯥꯛ ꯆꯥꯔꯕ꯭ꯔꯣ
ꯆꯥꯔꯦ ꯑꫭ
ꯑꯩ ꯅꯨꯉꯥꯟ ꯆꯥꯛ ꯂꯥꯝꯃꯦ ꯍꯥꯏꯕ ꯆꯥꯗ꯭ꯔꯦ
ꯑꯏꯁ ꯑꯩ ꯑꯩꯌꯨꯛꯒꯤꯔꯣ
ꯎꯝ
ꯍꯦꯡꯉꯤ ꯑꯗꯨꯗꯤ
ꯄꯤꯔꯤꯕ ꯃꯣꯏꯅ
ꯀꯒꯤ ꯄꯤꯗꯕ ꯆꯥꯛ ꯄꯤꯗꯕ
ꯂꯥꯛꯄꯤꯤꯗ꯭ꯔꯦ ꯑꯩꯈꯣꯏꯗꯤ ꯊꯦꯡ ꯊꯦꯡꯅ ꯑꯗꯨꯝ ꯄꯤꯁꯤꯤ
ꯑꯣ ꯎꯝ ꯑꯦꯗ ꯑꯗꯨꯗꯤ
ꯈꯨꯂ ꯑꯃ ꯁꯤꯗꯧꯔꯦ ꯇꯨꯝꯕꯁꯨ ꯄꯨꯣꯛꯀꯗꯤ ꯊꯥꯟꯗ꯭ꯔꯦ
ꯔꯤꯜꯁꯇ ꯀꯔꯤꯅꫭ ꯐꯛꯇ ꯌꯦꯡꯉꯦ ꯑꯃꯨꯛ
ꯎꯝ ꯑꯧ ꯑꯗꯨꯗꯤ ꯆꯥꯛ ꯂꯥꯝꯉꯝꯒꯅꯤꯗꯅ ꯏꯁꯤꯡ ꯑꯣꯏꯅ ꯆꯥꯔꯗꯨꯗꯤ
ꯆꯥꯅꯤꯡꯉꯦ ꯂꯝꯃꯦ ꯑꯗꯨ
ꯆꯥꯛ ꯄꯤꯌꫭ ꯄꯤꯌꫭ ꯍꯥꯏꯅ ꯗ ꯇꯝꯃꫭ
ꯊꯤꯗ꯭ꯔꯗꯒꯤ ꯑꯈꫭꯏꯖꯨ ꯂꯧꯅꯤꯉꯥꯏ ꯃꯐꯝ ꯂꯩꯇꯔꯦ
ꯎꯝ ꯆꯥꯛ ꯄꯨꯔꯛꯑꯒꯦ ꯉ ꯉꯥꯏꯍꯥꯛ ꯂꯩꯔꯗꯤ ꯑꯩ
ꯑꯣ
ꯀꯩ ꯌꯦꯟꯁꯥꯡ ꯆꯠꯅꯤꯡꯕ꯭ꯔꯥ
ꯁꯥꯒ ꯆꯥꯒ ꯀꯨꯏꯔꯦ ꯄꯤꯗ꯭ꯔꯦ ꯃꯣꯏꯗꯤꯁ ꯆꯗꯦ ꯃꯤꯅꯦ
ꯍꯣꯇꯦꯜꯗ ꯂꯩ꯭ꯔꯣ ꯀꯔꯤꯡꯗ ꯂꯩꯕ꯭ꯔꯥꯗꯨꯗꯤꯅ
ꯑꯁꯦ ꯑꯗ
ꯍꯥꯥ
ꯍ ꯍꯁꯦ ꯌꯥꯜꯗ ꯋꯥꯔꯗꯅꯦꯦ
ꯍꯧꯖꯤꯛꯐꯥꯎ ꯄꯤꯗ꯭ꯔꯗꯤ ꯊꯦꯡꯉꯍꯦ
ꯑꯣ ꯇꯒꯦ
ꯎꯝ
ꯍꯥ ꯀꯜ ꯎꯝ ꯈꯦꯕꯥ
ꯑꯗꯨꯝ ꯅꯨꯡꯇꯤꯒꯤ ꯊꯦꯡꯅ ꯄꯤꯖꯕ꯭ꯔꯥ ꯍꯥꯏꯕꯅꯤ
ꯍꯣꯏ ꯍꯣꯏ ꯅꯨꯡꯇꯤꯒꯤꯅꯦ ꯄꯨꯡ ꯑꯃ ꯃꯈꯥꯏꯗ ꯃꯃꯥꯏ ꯍꯦꯟꯅ ꯅꯨꯄꯤ
ꯍ ꯁꯤꯗꯤ ꯍꯦꯟꯃꯜꯂꯤꯍꯦ ꯀꯥꯏꯗꯒꯤꯒ ꯑꯌꯨꯛꯄꯣ
ꯏ ꯏꯦ ꯑꯗꯨꯒ ꯑꯌꯨꯛꯁꯦ ꯆꯥꯛ ꯆꯥꯗꯕꯤꯗ ꯀ꯭ꯂꯥꯁ ꯇꯧꯔꯣꯏꯅꯦ ꯄꯣꯉ ꯈꯥꯍꯉꯥ
ꯄꯤꯖꯕ꯭ꯔꯥ
ꯕ꯭ꯔꯦꯛꯐꯥꯁꯁꯦ ꯄꯤꯔꯤꯕ ꯑꯗꯨ ꯌꯥꯝ ꯂꯥꯏꯠ ꯑꯣꯏꯌꯦꯕ ꯍꯦꯚ ꯕ꯭ꯔꯦꯛꯐꯥꯁꯅꯠꯇꯕ
ꯗꯤ ꯅꯏꯝ ꯁꯅ
ꯌꯨꯝ ꯆꯠꯅꯤꯡꯈ꯭ꯔꯦ ꯌꯨꯝ ꯊꯣꯛꯅꯤꯡꯉꯥꯏꯩ ꯀꯩꯅꯣ ꯂꯩꯇꯦ ꯍꯥꯏꯗꯤ ꯌꯥꯗꯦ
ꯗꯔꯦ ꯍꯦꯛꯇ ꯆꯠꯂ ꯑꯗꯨꯗꯤ ꯀꯥꯏꯗꯒꯤꯦ ꯆꯥꯛꯁꯨ ꯄꯨꯛ ꯊꯅ ꯄꯤꯅꯤꯡꯉꯥꯏ ꯂꯩꯇ꯭ꯔꯗꯤ ꯆꯠꯂꯛꯈ꯭ꯔꯒꯦ ꯍꯥꯏꯣ
ꯃꯣꯏꯒꯤꯗꯤ ꯃꯣꯏꯒꯤ ꯇꯥꯏꯞꯅꯦꯕꯣꯏ ꯃꯌꯥꯝ ꯁꯥꯒꯁꯨ ꯁꯥꯗꯤ
ꯎꯝ
ꯚꯦꯖꯤꯇꯦꯔꯤꯌꯟ
ꯑꯣ ꯍꯥꯎꯕ ꯉꯥꯛꯇ ꯑꯗꯨꯗꯤ ꯍꯌꯦꯡ ꯊꯥꯡꯖꯥꯟ ꯃꯤꯗꯗꯤ ꯑꯗꯨꯝ ꯍꯧꯔꯝꯝꯕꯅꯤꯅ
ꯀꯩꯒꯤ ꯍꯪꯒꯥꯥꯡ ꯅꯨꯃꯤꯠꯁꯨ ꯄꯤꯗꯦ ꯊ ꯑ ꯑ ꯑꯅꯤ ꯑ ꯁꯣꯔꯤ
ꯌꯦꯟꯖꯥꯡ ꯍꯥꯎꯕ ꯅꯨꯃꯤꯠꯁꯨ ꯂꯩꯇꯕ
ꯍꯣꯏ ꯃꯥꯗꯤ ꯖꯡ ꯑꯍꯧꯕ ꯁꯨꯡꯆ ꯆꯗꯦ ꯖꯁ ꯕꯦꯖꯤꯇꯦꯔꯦꯟ ꯑꯗꯨ ꯑꯩꯈꯣꯏꯅ ꯑꯩꯈꯣꯏꯅ ꯊꯣꯡꯉꯒ ꯆꯥꯒꯦꯁꯨ ꯌꯥꯗꯕ ꯄꯤꯔ ꯃꯣꯏ ꯒ꯭ꯦꯁꯕꯨꯗꯤ ꯄꯤꯌꯦ ꯑꯗꯨꯕꯨ ꯑꯃꯃ ꯁꯥꯒꯨꯝꯕ ꯌꯎꯕ ꯐ꯭ꯂꯦꯕꯔ ꯌꯧꯔꯗꯤ ꯆꯥꯛ ꯊꯣꯡꯕ ꯌꯥꯔꯦ
ꯑꯁ ꯅꯣꯏꯒꯤ ꯁꯤꯗꯤ ꯖꯦꯜꯒ ꯆꯞ ꯃꯥꯟꯅꯩꯅꯦ ꯑꯗꯨꯗꯤ
ꯑꯗꯣ ꯉꯔꯥꯡ ꯏꯃꯥꯟꯅꯕꯤ ꯑꯩꯈꯣꯏ ꯆ ꯑꯣꯗ ꯇꯧ ꯌꯨꯝ ꯑ ꯀꯥꯗ ꯎ ꯭ꯔꯣꯌꯂꯔꯅꯊꯃꯣꯁ
ꯂꯣꯟ ꯂꯣꯏ ꯊꯣꯡꯉꯗꯨꯅ ꯑꯗꯨꯗꯤ ꯀꯗꯥꯏꯗꯒꯤ ꯄꯨꯡ ꯑꯃ ꯃꯈꯥꯏꯗ ꯄꯤꯔꯗꯤ ꯑꯁ
ꯆ ꯃ
ꯑꯩꯈꯣꯏꯗꯤ ꯄꯨꯡ ꯇꯔꯨꯛ ꯇꯔꯦꯠ ꯅꯤꯄꯥꯜꯗꯅ ꯑꯗꯨꯝ ꯆꯥꯔꯅꯤ ꯑꯌꯨꯛꯀꯤ ꯑꯗꯨꯒ ꯆꯥꯔ꯭ꯁꯟꯕꯅꯥ ꯄꯨꯡ ꯕꯥꯔꯣꯗꯔ ꯑꯃꯗꯔ ꯑꯗꯨꯝ ꯋꯥꯟꯕ ꯑꯗꯨꯒ
ꯎꯝ ꯅꯨꯡꯊꯤꯜꯒꯤꯅ ꯄꯨꯡ ꯃꯉꯥ ꯇꯔꯨꯛꯇ ꯑꯃꯨꯛ ꯆꯥꯔꯦ ꯂꯝꯃꯗꯤ ꯑꯃꯨꯛ ꯆꯥꯔꯦ
ꯑꯗꯨꯝ ꯇꯧꯏꯕ ꯌꯨꯝꯗ ꯂꯩꯔ ꯀꯥꯟꯗ ꯑꯗ ꯁꯤ ꯊꯣꯛꯑꯒ ꯂꯥꯏꯔꯦ
ꯍꯣꯏ ꯔꯃꯟꯅꯤ
ꯁꯤꯗꯣꯔꯦ
ꯁꯤꯅꯨꯍꯦ ꯀꯩꯅꯣ
ꯁꯤꯔꯦ ꯂꯧꯅꯤꯡꯉꯥ ꯂꯛꯑꯣ
ꯎꯝ ꯅꯊꯟꯗꯔꯣ
ꯍꯥꯥ
ꯅꯊꯟꯇꯔꯣ
ꯏꯊꯟꯗ ꯅꯠꯇꯦ ꯏꯆꯦꯒꯥ ꯂꯩꯌꯦ ꯏꯃꯒꯁꯨ
ꯎꯝ
ꯎꯝ ꯁꯥꯕꯅ ꯂꯣꯏꯔꯦ
ꯎꯝ
ꯄꯥꯛꯇ ꯂꯩꯕ꯭ꯔꯣ
ꯎꯝ
ꯆꯤꯡꯗꯔꯣ ꯅꯠꯇ꯭ꯔꯒꯅ
ꯎꯝꯍꯨꯝꯞ ꯃꯄꯥꯟꯗꯥ ꯈꯋꯥꯏꯗꯩꯩ ꯁꯥꯕ ꯃꯐꯝꯗ
ꯁꯥꯕ ꯃꯐꯝꯗ ꯉꯛꯇ
ꯎꯝ
ꯑꯣꯛ ꯑꯣꯛ ꯍꯨꯔꯥꯜꯂꯒ ꯂꯛꯑꯣꯔ
ꯎꯔꯅꯗꯤꯅꯣ ꯂꯝꯕꯤꯗ ꯁꯤꯒꯔꯦꯅ
ꯁꯤꯔꯣꯏꯗ ꯑꯩꯈꯣꯏꯒꯤ ꯍꯨꯔꯥꯜꯂꯗꯤ ꯀꯩꯅꯣ ꯅꯪꯒꯤ ꯕꯣꯔꯗꯤꯡ ꯔꯨꯝ ꯍꯥꯏꯕ꯭ꯔꯥ ꯍꯣꯁꯇꯦꯜ ꯅꯪꯒꯤ ꯀꯥꯗ ꯁꯦꯝꯒꯗꯕ ꯑꯣꯛꯇꯣ
ꯃꯤ ꯄꯨꯝꯅ ꯃꯛꯀꯤ ꯄꯤꯖꯒꯗꯕꯅꯤ ꯀꯩꯅꯣ
ꯂꯣꯠꯅ ꯆꯥꯗꯣꯏꯅꯦ
ꯑꯦ ꯂꯣꯟꯅ ꯆꯥꯕꯗꯤ ꯌꯥꯔꯣꯏꯍꯦ ꯃꯅꯝ ꯊꯣꯛꯂꯛꯀꯅꯤꯕ ꯏꯟꯖꯥꯡ ꯀꯨꯝꯕ ꯉꯧꯔꯗꯤ ꯑꯁ ꯃꯅꯝꯒ ꯅꯨꯡꯁꯤ ꯈꯔꯗꯤ ꯃꯤ ꯂꯣꯏ ꯂꯥꯛꯅꯒꯅꯤꯕ
ꯀꯥ ꯀꯂꯣꯗ
ꯎꯝ
ꯐꯖꯅ ꯊꯣꯡ ꯃꯤ ꯃꯌꯥꯝꯒꯤꯔꯤ ꯌꯥꯔꯦ ꯐꯅꯥꯔꯦꯅꯪ
ꯎꯝ ꯃꯤ ꯃꯤ ꯀꯌꯥꯝ ꯂꯩꯕ꯭ꯔꯥ
ꯌꯝꯃꯦ
ꯑꯣ ꯌꯥꯝꯃꯪꯈꯔ꯭ꯦꯗ ꯆꯅꯤ ꯆꯍꯨꯝꯐꯥꯎ
ꯎꯝ
ꯊꯥꯛꯄ ꯉꯝꯃꯔꯣꯏ ꯑꯩ
ꯑꯗꯨꯅꯦ ꯑꯩꯒꯤ ꯈꯔ ꯈꯔ ꯐꯥꯔꯣꯔꯤꯁꯦ
ꯅꯪꯒꯤ ꯗꯝꯛꯇꯤ ꯉꯝꯒꯅꯤ
ꯆꯗꯗ꯭ꯔꯦ
ꯊꯖꯧ ꯊꯖꯧ
ꯁꯁ ꯉꯔꯥꯡ ꯉꯔꯥꯡ ꯁꯨ ꯊꯦꯡꯉꯦ ꯇꯨꯝꯕ ꯑꯗꯨꯏ ꯄꯥꯁꯁꯤ ꯌꯎꯅꯤꯡꯗ꯭ꯔꯕ ꯑꯗꯨ ꯑꯩꯈꯣꯏꯅ ꯍꯧꯒꯠꯇ꯭ꯔꯒ ꯑꯗꯨꯝ ꯇꯨꯝꯊꯈ꯭ꯔꯦ
ꯑꯗꯗꯟꯅꯦ ꯑꯥ ꯑꯗꯨꯗꯤ ꯑꯌꯨꯛꯇ ꯄꯨꯡ ꯀꯌꯥꯗ ꯍꯧꯒꯠꯄ꯭ꯔꯥ
ꯀ꯭ꯂꯥꯁ ꯂꯩꯔꯗꯤ ꯄꯨꯡ ꯅꯥꯏꯟ ꯇꯨꯝꯕꯁꯦ ꯄꯨꯡ ꯑꯍꯨꯝ ꯃꯔꯤ ꯐꯥꯎ ꯇꯨꯝꯃꯦꯕ ꯁꯤꯗ
ꯑꯗꯨꯗꯤ ꯃꯝꯃꯤꯅꯦ
ꯑꯌꯨꯛꯀꯤ ꯄꯨꯡ ꯑꯍꯨꯝꯗ ꯇꯨꯝꯕ ꯒꯌꯥꯟ ꯇꯕ꯭ꯔꯥ ꯑꯗꯨ ꯅꯨꯡꯗꯥꯡꯒꯤ ꯅꯨꯡꯗꯥꯡꯒꯤ ꯆꯥꯛꯅꯀꯣ ꯑꯌꯨꯛꯀꯤ ꯆꯥꯛꯅ ꯄꯨꯡ ꯑꯃ ꯑꯗꯨꯏꯗ ꯄꯤꯅꯤꯗꯅ ꯅꯪꯗꯥꯡꯒꯤ ꯆꯥꯛꯅ ꯄꯨꯡ ꯁꯚꯦꯟ ꯑꯩꯌꯦꯠ ꯑꯗꯨꯌꯥꯏꯗ ꯄꯤꯅꯤ ꯑꯗꯨ ꯑꯣꯏꯔꯗꯤ ꯑꯗꯨꯝ ꯆꯥꯔꯒ ꯑꯗꯨꯝ ꯑꯗꯨꯝ ꯋꯥꯔꯤ ꯁꯥꯔ ꯂꯩꯔꯗꯤ ꯂꯩꯔꯒ ꯄꯨꯡ ꯑꯅꯤ ꯑꯍꯨꯝ ꯗ꯭ꯋꯥꯏꯗ ꯇꯨꯝꯅꯤꯃꯨꯛ
ꯀꯔꯤꯒꯤ
ꯇꯨꯝꯕ ꯌꯥꯗꯦ ꯑꯗꯨ ꯁꯤꯗꯗꯤ ꯑꯗꯨ ꯇꯥꯏꯃꯤꯁꯦ ꯆꯦꯟꯁ ꯇꯧꯋꯦꯕ ꯂꯒ ꯑꯗꯨꯒ ꯄꯨꯡ ꯅꯥꯏꯟ ꯑꯨꯏꯗ ꯍꯧꯒꯠꯂꯅꯤ ꯗꯥꯏꯔꯦꯛ ꯀ꯭ꯂꯥꯁ ꯆꯠꯂꯅꯤ ꯀ꯭ꯂꯥꯁ ꯌꯧꯔꯅꯤ ꯄꯨꯡ ꯑꯃꯥ ꯃꯈꯣꯏꯅ ꯆꯥꯛꯄꯤꯔꯅꯤ ꯄꯨꯡ ꯃꯔꯤ ꯐꯧ ꯀ꯭ꯂꯥꯁ ꯇꯧꯔꯅꯤ ꯀ꯭ꯂꯥꯁ ꯇꯧꯔꯒ ꯑꯗꯨ ꯗꯩ ꯑꯝꯨꯛ ꯍꯥꯜꯂꯅꯤ
ꯎꯝ ꯑꯗꯨꯗꯤ ꯅꯪ ꯆꯍꯤ ꯀꯌꯥꯗꯤ ꯁꯨꯔꯦ ꯂꯩꯕ
ꯍꯝ
ꯇ ꯍꯤꯐꯥꯗꯔꯤꯕꯣ
ꯆꯍꯤ ꯐꯥꯗ꯭ꯔꯤꯍꯦ ꯊꯥ ꯑꯅꯤ
ꯑꯦ ꯑꯗꯨꯝ ꯑꯗꯨꯃꯥꯏꯅ ꯇꯧꯔꯗꯤ ꯍꯩꯅꯔꯛꯀꯅꯤꯗ ꯅꯨꯡꯇꯤꯒꯤ ꯑꯗꯨꯝ ꯇꯧꯈ꯭ꯔꯗꯤ
ꯁꯤꯗꯣꯔꯦ ꯁꯤꯗꯣꯔꯦ
ꯁꯤꯒꯅꯨꯍꯦ ꯀ꯭ꯔꯅꯣ ꯍꯧꯖꯤꯛ ꯁꯤꯒꯗꯕ ꯃꯇꯝ ꯅꯠꯇꯦ
ꯁꯤꯒ ꯂꯩꯦ ꯍꯣꯏꯁꯟ ꯊ ꯀꯦꯅ
ꯍ
ꯃꯥꯏꯗꯤ ꯅꯨꯡꯉꯌꯦ
ꯑꯧ ꯌꯥꯝ ꯅꯨꯡꯉꯥꯏꯕꯅꯤ ꯑꯗꯨꯌꯥ ꯀ꯭ꯂꯥꯁꯇꯤ ꯀꯌꯥꯅꯣ ꯀ꯭ꯂꯥꯁꯇꯤ ꯌꯥꯝ ꯂꯪꯒꯅꯤꯗ
ꯎꯝ ꯇ꯭ꯔꯦꯅꯤꯡꯅꯦ ꯍꯟꯗꯛꯁꯦ
ꯀꯗ꯭ꯔꯔꯤꯅꯤ
ꯄꯥꯏꯅꯤꯡꯉ
ꯄꯥꯏꯅꯤꯡꯉꯥꯏ
ꯍꯣꯏ ꯄꯥꯏꯔꯒ ꯅꯣꯏ ꯂꯥꯛ ꯅꯣꯏ ꯂꯩꯅꯤ ꯑ ꯃꯊꯛꯇ ꯄꯥꯏꯅꯤꯡꯉꯥꯏ
ꯀꯔꯤꯔꯣꯅꯦ
ꯅꯪꯅꯦ ꯀꯥꯎ ꯌꯥꯝ ꯉꯥꯎꯔꯦ ꯃꯊꯥꯛꯇ ꯄꯥꯏꯅꯤꯉꯦ ꯀꯣ ꯄꯥꯏꯔꯦ ꯅꯣꯏ ꯂꯧꯅꯤꯉꯥꯏ ꯂꯥꯛꯀꯦ ꯎꯝ ꯎ
ꯎꯝ
ꯀꯣꯂꯦꯖ ꯇꯣꯛꯑꯕꯁꯤꯗ ꯂꯥꯛꯄꯅꯤꯗ
ꯎꯝ
ꯍꯅꯒꯣꯕꯦꯛ
ꯎꯝ ꯑꯁ ꯆꯥꯛ ꯆꯥꯕ ꯃꯇꯝꯗꯤ ꯌꯥꯎꯗꯤ ꯌꯧꯔꯛꯀꯅꯤꯗ ꯋꯥꯠꯅꯤ ꯃꯤ ꯇꯔꯥ ꯀꯨꯟꯅꯤ ꯀꯨꯟ ꯈꯛꯇꯪ ꯉꯥꯏꯔꯦ ꯑꯗꯨꯗꯤꯃꯤꯅꯤ ꯅꯠꯇ꯭ꯔꯦꯗ
ꯍꯦ ꯀꯨꯟꯁꯨꯃꯤ ꯃꯥꯕꯨꯁꯨꯦ ꯉꯥꯏꯕ ꯉꯗ꯭ꯔꯦ
ꯑꯝ ꯈꯔ ꯑꯗꯨ ꯊꯥꯔꯇꯤ ꯃꯤꯅꯤꯠꯇ ꯗꯥꯏꯔꯦꯛ ꯇꯧꯕꯅꯤꯡ ꯉꯝꯃꯣꯏꯗ ꯃꯣꯏꯁꯨ
ꯁꯤꯗꯧꯔꯦ
ꯎꯝ ꯈꯉꯉ ꯂꯩ
ꯑꯗꯨꯅꯦ ꯅꯪ ꯄꯥꯏꯕ ꯐꯪꯕ ꯃꯇꯝꯗ ꯀꯣꯜ ꯇꯧꯔꯒ ꯑꯃꯨꯛꯛꯇ
ꯄꯥꯏꯔꯗꯤ ꯅꯣꯏ ꯅꯣꯏꯕꯨ ꯃ ꯀꯥꯎ ꯐ ꯑ ꯐꯝ ꯀꯗꯤ ꯏꯪ ꯅꯠꯆꯔꯅꯤ ꯐꯝ ꯄꯨꯔꯤ ꯄꯥꯏꯔ ꯂꯀꯦ
ꯍꯥꯏꯗꯤ ꯑꯥꯔꯠꯇꯒꯤ ꯍꯦꯟꯅ ꯄꯥꯏꯅꯤꯡꯕ
ꯑꯗꯨꯔꯣ
ꯎꯝ ꯀꯣꯏ ꯀꯣꯏ ꯇꯣꯏꯅ ꯄꯥꯏꯕ ꯂꯥꯛꯑꯣ ꯀꯣ
ꯂꯀꯦ ꯂꯀꯦ ꯍꯣꯔꯦꯟ ꯅꯪ ꯌꯨꯝꯒ ꯂꯣꯏ ꯗ꯭ꯔꯣꯋꯤꯡ ꯇꯧꯔꯒꯒ ꯁꯤꯗ ꯁꯤꯗ ꯅꯪꯅꯕꯣꯛꯗ ꯖꯥꯟ ꯅ ꯅꯗ ꯏꯔꯒꯒ ꯍꯒꯅ ꯅ ꯍꯔꯒ ꯊꯥꯒ
ꯍꯔꯡꯀꯥ ꯑ
ꯅꯪꯒꯤ ꯌꯨꯝꯁꯨ ꯁꯤꯖꯤꯟꯅꯦ ꯑꯩꯒꯤ ꯌꯨꯝ ꯑꯗꯨꯃꯥꯏꯅ ꯄꯦꯟꯁꯤꯜꯅ ꯏꯔꯒ ꯊꯥꯔ ꯑꯗꯨꯗꯤ ꯀꯨꯝꯒꯦ ꯎ ꯂꯅꯤꯡ ꯏꯂꯀꯦ ꯑꯗꯨꯕꯨ ꯑꯗꯨꯕꯨ ꯑꯩ ꯁꯤꯗ ꯂꯩꯔꯒ ꯅꯪ ꯑꯩꯕꯨ ꯍꯦꯜꯞ ꯇꯧꯕꯤꯗꯔꯤꯦ ꯅꯪ ꯄꯨꯣꯟꯅꯤꯡꯉꯥꯏ ꯂꯥꯛꯑꯣꯋ
ꯄꯨꯅꯤꯉ ꯂꯥꯛꯑꯣ
ꯑꯣ ꯏꯠꯇ ꯍꯥꯎꯥꯎ ꯏꯛꯇ ꯍꯥꯎꯥꯎ ꯃꯤ
ꯑꯣ ꯑꯣ ꯅ ꯅꯖꯤ ꯌꯥꯎꯗꯕ ꯃꯥꯜꯂꯦꯗ
ꯌꯎꯗ꯭ꯔꯦ ꯀ ꯏꯗ ꯏꯗꯅꯣ
ꯎꯝ
ꯑꯦꯎ ꯔꯦ ꯐꯨꯂꯝ ꯇꯨꯀꯅꯤꯁ ꯇꯧ ꯃꯁꯨ ꯄꯣꯛꯁꯨꯝ ꯇꯥꯟ ꯊꯥꯟꯗꯦ
ꯑꯦ ꯅꯣꯏꯗꯣ ꯌꯥꯝ ꯄꯤꯖꯗ꯭ꯔꯣ